ꯑꯥ ꯅꯨꯡꯉꯥꯏꯔꯤꯕ꯭ꯔꯥ ꯍꯣꯏ ꯇꯥꯏ
ꯅꯨꯡꯉꯥꯏꯔꯤ ꯅꯪꯗꯤ
ꯑꯥꯏꯔꯤꯦ
ꯀꯩꯗꯧꯔꯤꯅꯣ
ꯍꯧꯖꯤꯛꯁꯦ ꯗꯨꯀꯥꯟꯗ
ꯑꯣ ꯅꯪ ꯗꯨꯀꯥꯟ ꯐꯕ꯭ꯔꯣ
ꯍꯣꯏ ꯃꯤꯒꯤ ꯐꯝꯃꯦ
ꯍ ꯍꯩꯅꯦ ꯆꯪ ꯆꯔꯕꯣ
ꯍꯣꯏ ꯆꯥꯔꯦ ꯑꯗꯤ
ꯑꯩꯁꯨ ꯍꯧꯖꯤꯛ ꯆꯥꯕꯗ ꯉꯥꯏꯔꯤꯌꯦꯦ
ꯑꯥꯎ
ꯀꯩ ꯃꯊꯦꯜ ꯆꯥꯒꯦ
ꯑꯩꯈꯣꯏꯁꯦ ꯍꯋꯥꯏꯅꯦ ꯑꯂꯨꯅꯦ ꯑꯗꯨ ꯑ ꯀꯩꯅꯣꯠꯇꯦꯂ
ꯑ
ꯈꯪꯗꯦꯗ ꯑꯗꯨ ꯂ ꯀꯩꯅꯣ ꯍꯪꯒꯥ ꯄꯥꯟꯒꯤ ꯃꯅꯥꯒ ꯌꯣꯟꯕꯗꯣ ꯍꯧꯖꯤꯛ ꯀꯥꯟ ꯑꯗꯨ ꯌꯦꯟꯁꯥꯡꯗꯣ ꯆꯥꯗꯕ ꯑꯩꯈꯣꯏꯒꯤꯀꯣ ꯑ ꯊꯣꯡꯕꯤꯕ ꯑ
ꯑꯣ
ꯑꯗꯨꯁꯨ ꯑꯃ ꯊꯣꯡꯉꯤ ꯑꯗꯨꯒ ꯌꯦꯔꯨꯝꯒ ꯑ ꯈꯃꯦꯟ ꯑꯁꯥꯕꯗ ꯑꯗꯨ ꯃꯦꯠꯂꯒꯁꯨ ꯑꯗꯨꯅ ꯃꯦꯠꯄ
ꯃꯊꯌꯥ ꯌꯥꯝꯃꯤꯅꯦꯦ
ꯑ ꯌꯥꯝꯗ꯭ꯔꯗꯤ ꯑꯩꯈꯣꯏꯗꯣ ꯆꯥꯛ ꯌꯥꯝ ꯌꯥꯝ ꯆꯥꯗꯕ
ꯃꯤ ꯌꯥꯝ ꯂꯩꯕ꯭ꯔꯣ
ꯎꯝ ꯃꯤ ꯑꯍꯨꯝ ꯈꯛꯇꯅꯤ
ꯑꯣ
ꯑꯗꯨꯒꯤ ꯃꯊꯦꯜ ꯌꯥꯝꯗ꯭ꯔꯗꯤ ꯆꯥꯛ ꯌꯥꯝ ꯆꯥꯡꯗꯦ
ꯍꯝ
ꯃꯤ ꯑꯍꯨꯝ ꯈꯛꯇꯁꯨ ꯂꯩꯖꯔꯥ
ꯅꯣꯡ ꯆꯨꯕ꯭ꯔꯣ ꯅꯣꯏ ꯔꯣꯝꯗꯥ
ꯎꯝ ꯍꯧꯖꯤꯛꯇꯤ ꯆꯨꯗ꯭ꯔꯦ
ꯑ
ꯉꯁꯥꯏꯗꯤ ꯆꯨꯔꯝꯕꯅꯦ
ꯑꯩꯈꯣꯏꯁꯨ ꯃꯁꯥꯏ ꯑꯩꯗꯤ ꯆꯨꯑꯦ ꯑꯗꯣ
ꯎꯝ
ꯍꯧꯖꯤꯛ ꯀꯗꯤ ꯆꯨꯔꯗ ꯇꯣ ꯍꯥꯏ
ꯏꯕꯥꯅꯤ ꯍꯐꯝꯝꯁꯤ ꯃꯅꯣꯔꯝꯅꯤ
ꯃꯅꯔꯝꯅꯤ
ꯎꯝ
ꯗꯨꯀꯥꯟ ꯍꯥꯏꯔꯤꯁꯦ ꯃꯤꯒꯤ ꯗꯨꯀꯥꯟꯔꯣ
ꯍꯣꯏ ꯃꯤ ꯑꯦꯟꯖꯤ ꯑꯣ ꯀꯦ ꯀꯣ
ꯑꯣ ꯐꯩꯅꯦ ꯅꯪꯗꯤ ꯊꯕꯛ ꯇꯧꯔꯤꯅꯦ
ꯑꯁ
ꯎꯝ
ꯎꯄꯥꯏ ꯂꯩꯇꯗꯅ ꯇꯧꯅꯤ ꯅꯪꯗꯤ ꯀꯔꯤ ꯊꯕꯛ ꯁꯨꯒꯦꯔꯪ ꯉꯁꯤ
ꯑꯩꯗꯤ ꯊꯕꯛ ꯇꯧꯗꯗ ꯑꯗꯨꯝ ꯌꯨꯝꯗ ꯑꯗꯨꯝ ꯂꯩ ꯍꯟꯗꯥꯛ ꯁꯨꯇꯤ ꯂꯩꯕꯒꯤꯀꯣ
ꯎꯝ
ꯌꯨꯝꯗ ꯑꯗꯨꯝ ꯂꯩꯌꯦ
ꯐꯩꯅ ꯁꯨꯇꯤ ꯂꯩꯕꯗꯤ ꯍꯣꯏꯒꯤꯗꯤꯇꯁꯨ ꯂꯩꯇꯦ ꯊꯕꯛꯇꯤ ꯌꯥꯝꯃꯦ ꯑꯗꯨ ꯃꯣꯏꯅ ꯄꯤꯕꯗꯤ ꯍꯧꯖꯤ ꯀꯪ ꯀꯛꯄ ꯄꯤꯌꯦ
ꯑꯣ ꯑꯔꯝꯅꯤ ꯀꯗꯦ
ꯑꯥ ꯑꯩꯅ ꯍꯥꯏꯕꯗꯤ ꯃꯣꯏꯗꯣ ꯌꯥꯝ ꯌꯥꯝ ꯄꯤꯕꯅꯦ ꯑꯗꯨꯒ ꯊꯕꯛꯇꯤ ꯌꯥꯝꯗꯦ ꯍꯥꯏꯅ ꯑꯗꯨꯝ ꯍꯥꯏꯕꯅꯦꯕꯕ ꯑꯦꯟꯖꯤ ꯑꯣ ꯈꯣꯏꯗꯣ ꯑꯗꯣ ꯃꯤꯒꯒ ꯃꯅꯗꯕ ꯋꯥꯟꯅ
ꯁꯨꯃꯥꯏꯅ ꯇꯧꯕꯁꯨ ꯂꯩꯕꯅꯦ ꯃꯣꯏꯅ ꯁꯤꯃꯨꯛ ꯄꯤꯒꯅꯤ ꯍꯥꯏꯔꯒ ꯑꯗꯨꯝ ꯂꯥꯛꯑꯀꯥꯟꯗ ꯄꯤꯗꯕꯀꯣ
ꯁꯨꯃꯥꯏꯅꯗꯤ ꯇꯧꯗꯦ ꯑꯩꯈꯣꯏꯒꯤꯗꯤ ꯌꯥꯝ ꯏꯁꯇ꯭ꯔꯤꯛ ꯇꯧꯕꯀꯣ ꯑꯗꯨꯒ ꯈꯤꯇꯝ ꯄ꯭ꯔꯥꯏꯚꯦꯠꯀꯤ ꯑꯣꯏꯕꯅꯤꯅ ꯈꯔ
ꯎ
ꯎꯝ ꯊꯕꯛꯇꯨꯁꯨ ꯌꯥꯝꯃꯦ
ꯑ ꯅꯨꯡꯗꯤ ꯅꯨꯡꯉꯥꯏꯔꯑꯝꯅꯤꯀꯣ ꯍꯜꯂꯣ
ꯑꯥ ꯇꯥꯏꯌꯦ
ꯊꯕꯛꯛꯇꯤ ꯅꯨꯡꯉꯥꯏꯔꯝꯅꯤꯀꯣ
ꯅꯨꯡꯉꯥꯏꯇꯦꯗ ꯌꯥꯝꯃꯟꯕꯒꯤꯀꯣ ꯀꯣꯛ ꯁꯥꯏ
ꯀꯪ ꯂꯩꯦꯗ ꯑꯣꯏꯗꯤ ꯃꯤ ꯀꯌꯥ ꯁꯨꯒꯦ
ꯑꯩꯈꯣꯏꯗꯤ ꯃꯤ ꯃꯔꯤꯅꯦ
ꯑꯣ ꯅꯨꯄꯤ ꯉꯥꯛꯇꯔꯣ
ꯑ ꯅꯨꯄꯤ ꯑꯍꯨꯝ ꯑꯗꯨꯒ ꯅꯨꯄꯥ ꯑꯃ
ꯅꯨꯄꯤꯈꯣꯏꯒꯤ ꯑꯦꯝꯄꯥꯋꯔꯃꯦꯟ ꯈꯔ ꯌꯥꯝꯃꯦ ꯑꯗꯨꯒꯤꯅꯦ ꯋꯨꯃꯦꯟ ꯑꯝꯄꯥꯋꯔꯃꯦꯟ ꯁꯥꯏꯗꯠꯇꯀꯣ ꯌꯥꯝꯕ ꯊꯕꯛ ꯁꯨꯕꯗꯣ
ꯆꯥꯛ ꯆꯥꯕ ꯀꯩꯀꯥꯗꯤ ꯄꯨꯡ ꯀꯌꯥ ꯆꯥꯏ
ꯑꯩꯈꯣꯏꯁꯤ ꯏꯠ ꯑꯩꯠ ꯊꯥꯔꯇꯤꯒꯨꯝꯕꯗ ꯑꯗꯨꯝ ꯆꯥꯔꯒ ꯅꯥꯏꯟ ꯊꯥꯔꯇꯤ ꯅꯥꯏꯟ ꯐꯣꯔꯇꯤ ꯐꯥꯏꯚ ꯑꯗꯨꯝ ꯌꯥꯎꯅꯤꯉꯥꯏ ꯑꯗꯨꯝ ꯆꯠꯄꯅꯦ ꯑꯗꯨꯒ ꯐꯥꯏꯚ ꯗ ꯃꯨꯛꯀꯜꯂꯣꯏꯕ ꯑꯗꯨ ꯆꯠꯄꯗꯤ ꯀꯣꯏꯕꯒꯨꯝ꯭ꯔ ꯆꯠꯄꯗꯤ ꯐꯪꯗ꯭ꯔꯕꯅꯤ
ꯌꯨꯝ ꯅꯣꯏ ꯂꯩꯕ ꯖꯒꯥꯗꯨ ꯑꯗꯨꯗꯒꯤ ꯆꯠꯄꯗꯤ ꯂꯥꯛꯄ꯭ꯔꯥ
ꯎꯝ ꯑꯗꯨꯝ ꯈꯔ ꯊꯨꯅ ꯆꯠꯂꯗꯤ ꯇ꯭ꯋꯦꯟꯇꯤ ꯃꯤꯅꯤꯠꯁꯀꯨꯝꯕ
ꯈꯣꯡꯅ ꯆꯠꯄ꯭ꯔꯥ
ꯍꯣꯏ ꯑꯩꯈꯣꯏ ꯔꯣꯝꯗꯀꯣ ꯑꯣꯇꯣꯞꯄ ꯐꯪꯗꯕ ꯂꯝꯕꯤꯗꯨꯁꯨ ꯈꯔ ꯅꯨꯡꯉꯥꯏꯇꯕꯅꯤꯅꯀꯣ
ꯃꯤ ꯌꯥꯝꯅ ꯆꯠꯂꯗꯤ ꯑꯣ ꯎ ꯑꯩꯁꯨ ꯊꯕꯛ ꯇꯧꯅꯤꯡꯉꯦ
ꯎꯝ
ꯅꯪ ꯀꯣꯜꯗꯦꯁ ꯀꯩꯀꯗꯤ ꯆꯠꯇꯦ
ꯑ
ꯇꯣ ꯑ
ꯍꯣꯏ ꯂꯣꯏꯈ
ꯑꯁ ꯑꯩꯈꯣꯏꯗꯤ ꯌꯥꯝ ꯋꯥꯜꯂꯤꯗ ꯆꯍꯤ ꯑꯅꯤ ꯋꯥꯠꯂꯤꯌꯦꯦ ꯑꯩꯗꯤ
ꯎꯝ ꯇꯝ ꯑ ꯇꯝꯗ ꯑꯗꯨꯝ ꯇꯝꯕ꯭ꯔꯥ
ꯍꯣꯏ ꯁꯤꯅꯦ ꯑꯗꯨꯝ ꯇꯝꯃꯦ
ꯎꯝ ꯑꯩꯣꯏꯗꯤ ꯆꯤꯡꯗꯅꯦ
ꯑꯣ ꯅꯪ ꯍꯧꯖꯤꯛ ꯑꯥꯗ ꯂꯩꯕ꯭ꯔꯣ ꯗꯤ ꯁꯤꯗ ꯂꯩꯌꯦꯦ ꯌꯨꯝ ꯆꯠꯅꯤꯡꯉꯦ ꯑꯗꯨꯁꯨ ꯎꯄꯥꯏ ꯂꯩꯇꯦ
ꯂꯣꯟꯗꯤ ꯃꯅꯕ ꯃꯥꯂꯦ
ꯅꯤꯔꯣ ꯃꯅꯌꯦꯦ ꯍꯧꯖꯤꯛꯅ ꯈꯪꯉꯦ ꯑꯩ
ꯑ ꯀꯀ ꯉ ꯌꯥꯏꯒ ꯇꯥꯗ ꯎꯝ ꯕꯔꯗ ꯀꯟ ꯈꯜꯂꯒ ꯑꯗꯨꯝ ꯅꯣꯛꯅꯤꯡꯉꯤ
ꯇꯗꯤ ꯀ꯭ꯔ ꯆꯥꯡꯗꯕꯂ ꯍꯣꯏ ꯉꯁꯥꯏꯗꯣ ꯅꯨꯄꯤ ꯑꯃ ꯀꯣ ꯃꯥꯒꯤ ꯂꯩꯥꯏꯐꯝꯝ ꯃꯥꯒꯤ ꯊꯕꯛ ꯐ ꯑꯗꯨꯝ ꯂꯣꯏ ꯍꯥꯏꯈ꯭ꯔꯕ ꯑꯩꯅ ꯑꯁ ꯑꯗꯨꯗꯤ ꯍꯥꯏ ꯍꯥꯏꯗ꯭ꯔꯣꯛ ꯍꯥꯏꯗꯣꯛꯇ꯭ꯔꯁꯨ ꯌꯥꯝꯅꯤ ꯍꯥꯏꯔꯒ ꯑꯁ ꯑꯩꯁꯨ ꯀꯥꯎꯨꯔꯕꯀꯣ ꯋꯥꯔꯤ ꯅꯨꯡꯉꯥꯏꯔꯗꯤ ꯁꯨꯃꯥꯏꯅ ꯊꯣꯛꯄꯅꯦ ꯃꯗꯨ ꯑꯇꯣꯞꯄ ꯃꯤꯗꯨꯁꯨ ꯑꯗꯨꯝ ꯇꯧꯔꯝꯃꯅꯤ
ꯅꯪꯗꯤ ꯀꯨꯏꯔꯕꯣ
ꯑꯥ ꯀꯨꯏꯗ꯭ꯔꯤ ꯑꯩꯁꯨ ꯉꯥꯏꯔꯦꯅꯦ
ꯑ
ꯅꯨꯃꯤꯠ ꯑ ꯅꯨꯃꯤꯠ ꯁꯚꯦꯟ ꯗꯦꯖꯀꯨꯝꯕ ꯑꯗꯨꯝ ꯉꯥꯏꯒꯗꯧꯕꯅꯤ ꯍ ꯃꯤ ꯇꯣꯛꯄꯗꯤ ꯁꯠ ꯁꯠ ꯁꯠ ꯑꯗꯨꯝ ꯊꯣꯛꯄꯁꯨ ꯂꯩ ꯑꯗꯨ ꯑꯩꯒꯤꯗꯤ ꯌꯥꯗꯕ꯭ꯔꯥ
ꯑꯩꯗꯤ ꯇꯧꯕꯗ ꯉꯥꯏꯔꯤ
ꯑꯣ
ꯑꯩꯗꯤ ꯃꯤ꯭ꯖꯃꯅꯁꯤꯡ ꯍꯥꯏ ꯇ ꯏꯁ ꯅꯣꯡꯁꯨꯨꯕꯥ ꯍꯅꯔꯅ ꯀꯜ
ꯑ
ꯎꯝ
ꯑꯗꯨꯝ ꯐ꯭ꯔꯤꯗ ꯂꯩꯔꯗꯤ ꯑꯗꯨꯝ ꯇꯧꯔꯛꯄ ꯌꯥꯅꯤ
ꯑꯩꯗꯤ ꯑꯗꯨꯝ ꯇꯧꯔꯛꯀꯅꯤ ꯑꯩꯗꯤ ꯌꯥꯝ ꯋꯥꯠꯅꯤꯗ
ꯑ ꯎꯝ ꯕꯖꯥꯔꯗ ꯂꯩꯔꯤꯗꯤ ꯑꯗꯨꯝ ꯅꯦꯠꯋꯥꯛꯛꯇꯣ ꯑꯗꯨꯝ ꯇꯧꯕ ꯌꯥꯕ ꯑꯗꯣ ꯌꯨꯝꯗ ꯂꯩꯔꯗꯤ ꯈꯔ ꯅꯨꯡꯉꯥꯏꯇꯕꯀꯣ ꯃꯤꯒꯤ ꯃꯤꯒꯤ ꯃꯥꯡꯍꯟꯕꯗꯨꯁꯨ ꯈꯔ ꯅꯨꯡꯉꯥꯏꯇ ꯑꯗꯨꯒꯤ ꯉꯔꯥꯡ ꯎꯝ ꯉꯔꯥꯡ ꯏꯚꯤꯅꯤꯡꯗꯨꯁꯨ ꯃꯤꯠ ꯇꯧꯔꯛꯀꯦ ꯍꯥꯏꯅ ꯍꯥꯏꯗꯤ ꯍꯥꯏꯕꯅꯦꯕ ꯑꯗ ꯑꯩꯅ ꯇꯧꯔꯛꯀꯅꯨ ꯅꯣꯏꯒꯤ ꯃꯥꯡꯅꯕꯅꯦ ꯍꯥꯏꯕꯒꯤ
ꯅ ꯑꯗꯨꯝ ꯇꯧꯔꯛꯄ ꯌꯥꯏꯅ
ꯑꯩꯒꯤꯗꯤ ꯂꯣꯏꯔꯦ ꯑꯩꯅ ꯇꯧꯒꯗꯕꯨꯗꯤ ꯂꯣꯏꯈ꯭ꯔꯦ
ꯅꯪꯅꯦ ꯌꯥꯝ ꯅꯨꯡꯉꯥꯏꯅ
ꯑ ꯅꯨꯃꯤꯠ ꯑꯅꯤꯒꯨꯝꯕ ꯑꯗꯨꯝ ꯇꯧꯈ꯭ꯔꯣ ꯍꯥꯏꯕꯒꯤꯀꯣ ꯇꯧꯕ ꯑꯗꯨ ꯇꯔꯨꯛ ꯇꯔꯦꯠꯗꯤ ꯃꯥꯡꯉꯦ ꯑꯩꯒꯤꯁꯨ
ꯅꯠꯇꯦ ꯅꯨꯃꯤꯠ ꯅꯨꯃꯤꯠ ꯑꯅꯤ
ꯍꯥꯏꯕꯗꯤ ꯎꯝ ꯎꯝ ꯀꯩ ꯍꯥꯏꯁꯦꯔ ꯊꯨꯅ ꯐꯪꯅꯤꯡꯉꯥꯏꯀꯣ
ꯍꯣ ꯍꯣꯏ
ꯑꯩꯅ ꯑꯩ ꯑꯥ ꯑꯩꯒꯤꯗꯣ ꯌꯥꯗꯦ ꯍꯥꯏꯅ ꯍꯥꯏꯕꯀꯣ ꯑꯗꯨ ꯃꯇꯝꯗ ꯃꯥꯅ ꯎꯝ ꯑꯗꯨ ꯑꯣꯏꯔꯗꯤ ꯅꯪꯒꯤꯗꯣ ꯂꯣꯏ ꯂꯣꯏꯁꯤꯟꯈ꯭ꯔꯣ ꯑꯗꯨꯒ ꯑꯃꯨꯛꯀ ꯑꯗꯨꯝ ꯇꯧꯔꯗꯤ ꯅꯨꯃꯤꯠ ꯃꯔꯤꯒꯨꯝꯕ ꯃꯉꯥꯒꯨꯝꯕꯗ ꯌꯥꯕꯅꯦ ꯑꯗꯨ ꯌꯦꯡꯉꯣ ꯍꯥꯏꯕꯀꯣ
ꯑꯣ ꯌꯦꯇꯥ ꯑꯣꯏꯔꯦ ꯌꯦꯇꯥꯔ ꯑꯁ ꯑꯌꯥꯝꯕꯗꯤ ꯈꯣꯏꯔꯣꯝꯗꯒꯤꯅ ꯃꯌꯥꯝ ꯑꯃ ꯃꯥꯜꯂꯦ
ꯎꯝ ꯅꯣꯏ ꯅꯣꯏ ꯔꯣꯝꯗꯁꯨ ꯑꯗꯨꯝ ꯐꯥꯎꯅꯩꯗ
ꯑꯣ
ꯅꯣꯏꯔꯣꯝꯗꯒꯤ ꯑꯗꯨ ꯇꯝꯄꯥꯛꯇꯨꯗꯅ ꯃꯤ ꯌꯥꯝꯕ ꯃꯥꯜꯂꯦ ꯑꯗꯣ ꯑꯗꯨꯔꯣꯝ ꯑ ꯑꯗꯨ ꯔꯣꯝꯗ ꯅꯨꯄꯥ ꯑꯃ ꯇꯧꯔꯛꯑꯦꯕ ꯑꯗꯨꯒ ꯑꯁ ꯅꯪꯒꯤ ꯃꯩꯇꯩꯂꯣꯟꯗꯤ ꯍꯣꯏꯌꯦꯍꯦ
ꯑꯗꯨꯒꯤ ꯑꯗꯨꯒꯤ ꯃꯥꯗ ꯑꯗꯨ ꯑꯣꯏꯔꯁꯨ ꯑꯗꯨꯝ ꯋꯥꯔꯤ ꯁꯅꯥꯕ ꯅꯨꯡꯉꯥꯏ ꯍꯦꯅꯦ ꯑꯃꯨꯛ ꯑꯃꯨꯛꯀ ꯇꯧꯔꯛꯄꯅꯦ ꯑꯗꯨꯒ ꯅꯪꯒꯤꯗꯤ ꯑꯗꯨꯝ ꯎꯝ ꯃꯁꯤꯡꯗꯣ ꯀꯟꯁꯇꯦꯟꯗ ꯑꯗꯨꯝ ꯂꯩꯌꯦꯅꯦ ꯃꯥ ꯑꯇꯣꯞꯄꯗ ꯇꯧꯔ ꯗꯤ ꯋꯥꯟ ꯊꯥꯎꯖꯟ ꯍꯦꯜꯂꯦꯦ ꯄꯣꯏꯟ
ꯑ
ꯅꯪꯒꯤ ꯇꯧꯔꯗꯤ ꯑꯗꯨꯝ ꯁꯕꯦꯟ ꯁꯝꯊꯤꯡꯗ ꯑꯗꯨꯝ ꯂꯩꯔꯣ ꯂꯩꯌꯦ ꯑꯗꯨ ꯑꯣꯏꯔꯗꯤꯅ ꯑ ꯑꯗꯨ ꯑꯣꯏꯗꯤ ꯑꯗꯨ ꯅꯪ ꯑꯗꯨꯋꯥꯏꯗꯒꯤ ꯃꯤꯁꯤꯡꯗꯣ ꯇꯧꯔꯣꯅ ꯍꯥꯏꯔꯒ ꯑꯁ ꯅꯪꯕꯨꯁꯨ ꯑꯗꯨꯝ ꯉꯥꯡ ꯅꯕ ꯅꯨꯡꯉꯥꯏꯕ ꯀꯣ ꯍꯌꯦ
ꯀꯥ ꯑ
ꯑꯗꯨ ꯑꯗꯨ ꯇꯧꯅꯤꯡꯉꯥꯏꯁꯨ ꯅꯪꯕꯨꯁꯨ ꯉꯥꯡꯅꯕ ꯅꯨꯡꯉꯥꯏꯕꯀꯣ ꯍꯥꯏꯅ ꯍꯥꯏꯔꯛꯄ ꯋꯥ
ꯑꯗꯨꯅꯦ ꯑꯗꯨꯝ ꯉꯪꯅꯕꯗ ꯅꯨꯡꯉꯥꯏꯕꯁꯨ ꯌꯥꯎꯋꯦꯀꯣ
ꯍꯣꯏ ꯃꯣꯏꯅ ꯑꯗꯨꯝ ꯀꯔꯤ ꯍꯥꯏꯁꯤꯔ ꯆꯦꯆꯦ ꯍꯥꯏꯔꯗꯤ ꯍꯥꯎ ꯍꯥꯏꯕ ꯑꯩ ꯑꯗꯨꯒ ꯏꯅꯥꯎ ꯍꯥꯏꯔꯁꯨ ꯑꯍꯥꯎ ꯑꯣꯏꯍꯦꯕ ꯃꯣꯏꯅ ꯉꯥꯡꯉꯛꯄ ꯈꯣꯏꯗ ꯍꯣꯏ ꯂꯣꯏ ꯈꯨꯝꯕꯒꯤꯀꯣ ꯅꯪꯗꯤ ꯑꯗꯨꯝ ꯄꯨꯡ ꯑꯃꯒꯨꯝꯕ ꯄꯨꯡꯈꯥꯏꯒꯨꯝꯕꯁꯨ ꯑꯗꯨꯝ ꯉꯥꯡꯅꯕ ꯌꯥꯅꯤꯅꯦꯅꯦꯅ ꯍꯥꯏꯕ ꯅꯍꯥꯟꯗꯣ ꯃꯥꯒꯤ ꯄꯨꯡ ꯑꯃꯒꯨꯝꯕ ꯄꯤꯕ ꯃꯥꯜꯂꯦ ꯑꯗꯨ ꯅꯝꯐꯨꯗ ꯑꯗꯨꯝ ꯋꯥꯔꯤ ꯁꯥꯟꯅꯔꯒ ꯂꯩꯑ ꯁꯨ ꯂꯣꯏ ꯂꯇ꯭ꯔꯦ
ꯍ
ꯑꯗꯨ ꯅꯪ ꯅꯪꯒ ꯋꯥꯔꯤ ꯁꯥꯃꯤꯟꯅꯕꯗꯣ ꯗꯤ ꯈꯨꯝꯗꯕ꯭ꯔꯥ ꯄꯥꯛ ꯈꯨꯝꯗꯦ
ꯎ
ꯄꯥꯛꯈꯨꯝꯗꯕ ꯃꯤꯒꯤ ꯃꯤꯒ ꯋꯥꯔꯤ ꯁꯥꯟꯅꯕ ꯃꯇꯝꯗ ꯃꯇꯝ ꯌꯥꯝ ꯄꯤ ꯒꯤ ꯑꯁ ꯑꯩꯗꯨ
ꯍꯅꯣ ꯑꯣ ꯈꯪꯗꯦ